ꯍꯜꯂꯣ ꯁꯤ
ꯇꯌꯦ ꯇꯥꯏꯌꯦ ꯀꯖꯤꯕ
ꯃꯦꯁꯤꯤꯒꯤꯊꯤꯗꯨꯝ ꯅꯔꯔꯤꯕ
ꯅꯨꯡꯉꯥꯏꯌꯦꯗ ꯑꯩꯣꯏꯗꯤ ꯏ ꯉꯒ ꯂꯌꯦ
ꯗ ꯀꯩꯅꯣ ꯗꯔꯥꯟ ꯀ ꯎꯃ ꯍ ꯍꯥꯏꯝꯅꯦ
ꯍ ꯑꯣꯏꯋꯦꯣ
ꯑꯥ
ꯑꯩꯈꯣꯏ ꯅꯪꯗ ꯑꯩꯁꯨ ꯁꯅꯥꯒꯅꯤꯕ ꯁꯅꯥꯒꯅꯤꯕ ꯑꯗꯨꯣ ꯌꯥꯝ ꯍꯔꯥꯎꯗ꯭ꯔꯣ
ꯀꯔꯤꯔꯣ
ꯃꯔꯥꯟ ꯀꯥꯞꯗ
ꯀꯗꯔ
ꯃꯅꯦ
ꯌꯥꯎꯗꯦꯀꯣ ꯇꯥꯅꯤꯡꯉꯕ ꯀꯅꯥ ꯍꯥꯏꯕ
ꯑꯁꯦꯡꯦꯡꯕꯒꯤ ꯌꯥꯎꯒꯅꯤ ꯑꯁꯦꯡꯦꯡꯕꯒꯤꯅꯦ
ꯀ ꯀꯩꯅꯣꯍ ꯇꯪꯅꯤꯀꯣ ꯇ꯭ꯔꯥꯎ ꯀꯅꯤꯀꯣ ꯃꯗꯣ ꯌꯥꯋꯦ ꯍꯥꯏꯕ꯭ꯔꯣꯅꯦ ꯈꯪꯗꯦꯅꯦ ꯌꯥꯎꯔꯃꯩꯗ
ꯦ ꯍꯥꯏꯌꯦ ꯁꯥꯟꯅꯅꯤꯡꯉꯥꯏꯗꯣꯆꯦ ꯂꯥꯛꯀꯑꯦ ꯍꯥꯏꯌꯦꯦ ꯑꯗꯨꯒ ꯀꯟꯐꯥꯔꯝꯗꯤ ꯇꯧꯗ꯭ꯔꯦ ꯍꯥꯏꯕꯅꯦꯕ ꯅꯍꯥꯟꯗꯣ ꯑꯗꯣ ꯀꯣꯟꯐꯥꯔꯝ ꯇꯧꯈ꯭ꯔꯦ ꯍꯥꯏꯌꯦꯦ ꯔꯦꯡꯗꯥꯏꯁꯨ ꯁꯥꯟꯅꯒꯅꯤ ꯍꯥꯏꯌꯦꯦ
ꯄꯩꯁꯦ ꯅꯣꯇꯤꯁ ꯊꯣꯛꯇꯕꯀꯣ ꯑꯗꯨꯒꯤꯀꯣ ꯃꯇꯝꯗꯤ ꯂꯩꯇ꯭ꯔꯦ ꯄꯤ ꯑꯩꯆ ꯗꯤ ꯊꯥꯒꯠꯂꯦꯕ ꯊꯥꯒꯠꯄ ꯑꯣꯏꯗꯦ ꯍꯥꯏꯕꯗꯤ ꯃꯣꯏ ꯏꯁꯅꯥꯒꯅꯤ ꯍꯥꯏ ꯅꯠꯇꯕ ꯔꯥꯡ ꯀꯞ ꯍꯧꯔꯟꯅꯤ ꯍꯥꯏꯔꯒꯗꯤ ꯐꯒꯠꯄ
ꯇꯔꯤꯒꯔꯅꯦꯅꯤꯔꯣ ꯀꯥꯒ
ꯃꯣꯏꯣꯏꯗꯤ ꯃꯣꯏꯗꯤ ꯑꯗꯤ ꯀ ꯀꯩꯅꯣ ꯑꯣꯏꯅ ꯁꯤꯅꯤꯌꯔ ꯇꯤꯝ ꯈꯣꯏꯅ ꯅ ꯃꯣꯏꯗꯤ
ꯍꯣꯏꯁꯨ ꯑꯩ ꯂꯦꯛ ꯁꯟꯅꯈ꯭ꯔꯅꯤꯅ ꯍꯟꯗꯛ
ꯍꯣꯏꯗꯤ ꯍꯟꯗꯛꯅ ꯈꯛꯇꯪꯅꯤ ꯗꯤ ꯁꯥꯟꯅꯕꯗꯣ ꯑꯩꯈꯣꯏꯔꯤꯦꯡꯗꯥꯏꯗꯤ ꯃꯣꯏꯗꯤ ꯀꯨꯏꯔꯦꯕ ꯆꯍꯤ ꯃꯔꯤ ꯃꯉꯥ ꯍꯦꯜꯂꯦꯕ ꯑꯃꯨꯛ ꯌꯥꯎꯔꯤꯗꯣ ꯑꯗꯨꯒꯤꯅꯦꯕ ꯈꯪꯕ꯭ꯔꯥ
ꯍꯣꯏ ꯍꯣꯏ ꯈꯪꯉꯦ ꯏꯕꯨꯡꯉꯣ ꯅꯆꯦ ꯍꯣꯏ ꯈꯪꯗꯅꯕꯒꯤ ꯇꯧꯔꯛꯄꯅꯤꯀꯣ
ꯆꯥ ꯂꯟꯇꯅꯤꯇꯨ ꯈꯨꯥꯡꯗ ꯀꯅ ꯊꯣꯛꯂꯛꯄꯗꯦꯗꯣ ꯍꯣꯏ ꯍꯣꯏ ꯍꯣꯏ ꯀꯩꯁꯨ ꯀꯥꯏꯗꯦ ꯀꯩꯁꯨ ꯀꯥꯏꯗꯦ ꯉꯄꯤꯤꯔꯤ
ꯑꯍꯩ ꯄ ꯁꯥꯕꯅꯦ ꯈꯪꯗꯕꯤꯗ
ꯅꯪ꯭ꯔꯣ ꯎ ꯁꯤꯅꯦ ꯄꯦꯟꯁꯦ
ꯃꯦꯁꯤꯒꯤ ꯃ ꯑꯪꯗꯤ ꯅꯠꯇꯦꯗ
ꯑꯥ ꯈꯪꯗ꯭ꯔꯦꯅ ꯑꯩꯗꯤ ꯅꯣꯛꯅꯤꯡ ꯃꯗꯣ ꯑꯁ
ꯅꯣꯛꯑꯣ ꯅꯣꯛꯑꯣ ꯐ꯭ꯔꯤꯅꯤꯅ ꯄꯩꯁꯥ ꯇꯤꯡꯕꯁꯨ ꯅꯠꯇꯦ
ꯅꯍꯥꯟꯗꯨ ꯌꯦꯡꯕ ꯆꯠꯄ꯭ꯔꯣ ꯗꯨꯔꯟꯗꯨ
ꯆꯠꯂꯦꯗ ꯑꯗꯨꯝ ꯅꯣꯡ ꯆꯨꯔꯁꯨ ꯅꯣꯡ ꯆꯨꯔꯗꯤ ꯍꯣꯏ
ꯀꯥꯎꯔꯦꯅꯦꯀꯣ ꯑꯩ ꯆꯠꯄꯗꯣ ꯅꯨꯃꯤꯠ ꯀꯌꯥꯔꯥ ꯅꯨꯃꯤꯠ ꯑꯃꯈꯛꯇꯪꯑ ꯆꯠꯄꯗꯣ ꯑꯃꯈꯛꯇꯪꯅꯤꯗ ꯑ ꯅꯦꯔꯣꯀꯥꯒ ꯁꯥꯅꯕꯗꯨ ꯑꯗꯨ ꯃꯇꯥꯡꯅꯦ ꯗ꯭꯭ꯔꯣ ꯆꯠꯄꯗꯨ ꯅꯨꯃꯤꯠꯇꯣ ꯐꯖꯁꯨ ꯐꯖꯗꯕ ꯕꯣꯟꯗꯨꯕꯨ ꯅꯨꯡꯁꯥꯅ ꯁꯥꯕ
ꯪꯒꯥꯏꯒꯨꯝꯕ ꯁꯥꯟꯅꯔꯗꯤ ꯍꯣꯏ ꯁꯥꯥꯔꯁꯨ ꯅꯣꯡ ꯆꯨꯔꯁꯨ ꯑꯈꯣꯏꯒꯤ ꯏꯅꯤꯅ ꯆꯠꯀꯦ ꯇꯧꯕꯅꯦ
ꯀꯩꯅꯣꯗꯤ ꯆꯠꯀꯅꯤ ꯃꯅꯤꯄꯨꯔꯗ ꯊꯣꯛꯑꯗꯤ ꯆꯠꯅꯤ ꯅꯦꯔꯣꯀꯥꯒ ꯇ꯭ꯔꯥꯎꯒꯨꯝꯕ ꯊꯣꯛꯑꯗꯤ ꯆꯠꯀꯅꯤ
ꯈꯣꯏꯗꯤ ꯃꯅꯤꯄꯨꯔ ꯃꯩꯇꯩꯁꯨ ꯅꯠ
ꯑꯗꯨ ꯑꯣꯏꯔꯁꯨ ꯑꯗꯨ ꯑꯣꯏꯔꯁꯨ ꯑꯗꯨ ꯑꯣꯏꯔꯁꯨ
ꯅꯨꯡꯁꯤꯕ ꯂꯩꯕ꯭ꯔꯥ
ꯑ
ꯁꯤꯕꯒꯤ ꯃꯆꯦꯠ ꯂꯩꯕꯒꯤꯔ
ꯅꯩꯌꯦ ꯅꯩꯌꯦ ꯑꯈꯣꯏꯗꯤ ꯃꯤꯅꯨꯡꯁꯤꯂꯩꯕ ꯃꯤꯁꯤꯡꯅꯤꯅꯀꯣ
ꯎꯝ ꯑꯣꯏꯔꯝꯅꯤ ꯍꯣꯏ
ꯈꯥꯏꯔꯤꯕ ꯑꯩꯈꯣꯏꯗꯤ
ꯎꯝ
ꯁꯤꯅꯦ ꯑꯩꯅꯦ ꯁꯤ ꯐꯦꯟꯁꯤꯡꯁꯦ ꯍꯩꯅꯗ꯭ꯔꯤꯁꯦ
ꯑꯣꯝꯅꯤ ꯑꯁꯤ ꯂꯣꯏꯔꯒ ꯑꯩꯅ ꯃꯥꯗꯣ ꯕꯨꯂꯦꯠꯇꯨ ꯇꯧꯈ꯭ꯔꯣ ꯂꯣꯛ ꯇꯧꯕꯤꯌꯨꯀꯣ
ꯑꯃꯨꯛꯀ ꯂꯧꯒꯦ ꯗꯦꯂꯤꯠ ꯇꯧꯕ ꯂꯣꯏꯔꯕ ꯃꯇꯨꯡꯗ ꯂꯥꯎ ꯂꯧꯒꯦꯕ ꯃꯩꯗ ꯑꯗꯨꯒ ꯄꯨꯂꯞ ꯐꯨꯝꯖꯤꯟꯒꯦꯕ ꯂꯩꯕꯥꯛ ꯃꯅꯨꯡꯗ
ꯎꯔꯁꯨ ꯎꯗꯕ
ꯍꯣꯏ ꯍꯣꯏ ꯍꯣꯏ ꯅꯪ ꯍꯦꯛ ꯎꯔꯗꯤ ꯑꯩ ꯑꯃꯨꯛꯀ ꯍꯜꯗꯣꯏꯅꯤ
ꯎꯝ ꯎꯔꯁꯨ ꯎꯕ ꯁꯥꯎ ꯎꯔꯁꯨ ꯋꯥ ꯋꯥ ꯈꯨꯝꯃꯔꯣꯏꯁꯦ
ꯎꯝ ꯅꯪꯁꯨ ꯎꯔꯗꯤ ꯂꯣꯠꯂꯣ ꯑꯩꯕꯨ ꯎꯔꯗꯤ ꯍꯥꯟꯅ
ꯎꯝ ꯂꯩꯔ ꯌꯦꯡꯉꯣꯏ ꯑꯩꯗꯤ
ꯑꯗꯨꯗ ꯕꯥꯏ ꯆꯥꯟꯁꯇ ꯎꯔꯗꯤ ꯍꯥꯏꯕꯅꯤꯗ ꯑꯩꯅ ꯎꯗꯨꯅꯉꯥꯏꯒꯤꯗꯣ ꯑꯁ ꯑꯣ ꯅꯪꯗꯤ ꯑꯩ ꯁꯛ ꯈꯪꯗꯕꯅꯤꯅ ꯌꯥꯏꯗ
ꯎꯝ ꯐꯪꯉꯦ
ꯑꯩꯁꯨ
ꯑꯗꯨꯒꯤ ꯑꯗꯨꯝ ꯌꯥꯏꯌꯦ
ꯌꯥꯔꯦꯀꯣ ꯆꯞꯆꯥꯔꯦꯀꯣ
ꯎꯝ ꯉꯁꯤ ꯀꯨꯏꯅ ꯋꯥꯔꯤ ꯁꯥꯗ꯭ꯔꯗꯤ ꯌꯥꯔꯦ
ꯍꯩꯁ ꯀꯔꯤꯅꯣ
ꯍꯌꯦꯡꯅꯦ
ꯑꯣ ꯑꯣ ꯍꯌꯦꯔꯣ ꯑꯣ ꯑꯣ ꯆꯨꯝꯃꯤꯅꯦ ꯆꯨꯝꯃꯤꯅꯦ ꯁꯤꯁꯨ ꯈꯜꯂꯤꯅꯤꯅꯦ ꯀꯅꯁꯥꯥꯁ ꯍꯥꯏꯅ
ꯅꯪ ꯀꯣꯕꯃꯤꯡꯗꯤ ꯑꯩ ꯃꯤ ꯍꯥꯏꯕꯤꯔꯛꯀꯦ ꯌꯥꯝ ꯂꯩꯌꯦ
ꯀꯅꯥ ꯀꯅꯥꯅꯣ ꯑꯁ ꯗ꯭ꯌꯨꯇꯤ ꯇꯠꯂꯦ ꯑꯩ ꯋꯥ ꯉꯥꯡ ꯉꯝꯗꯦ
ꯑꯩ ꯌꯦꯡꯅꯤꯅꯦꯁ ꯌꯦ ꯑꯃ ꯂꯥꯛꯀꯣ
ꯇꯨꯃꯤꯟꯅꯗ ꯍꯧꯖꯤꯛ ꯑꯩꯒꯤ ꯂꯣꯏꯔꯅꯤꯌꯦ ꯀꯨꯏꯗ꯭ꯔꯦ ꯌꯥꯝꯗ꯭ꯔꯦ ꯍꯥꯏꯕ
ꯑꯗꯨ ꯑꯃꯗꯤ ꯇꯥꯎꯕ ꯌꯥꯏꯅ ꯈꯨꯜꯂꯤꯗꯣ ꯌꯦꯡꯉꯣ
ꯅꯨꯡꯉꯥꯏꯕ ꯈꯠꯅꯕꯁꯨ ꯅꯨꯡꯉꯥꯏꯕ ꯗꯤ ꯃꯆꯦꯝ ꯀꯥꯟꯂꯦꯕ ꯉꯝꯃꯦꯃ
ꯑꯩꯁꯨ ꯀꯥꯟꯕ ꯍꯕꯔꯒꯦꯁꯦ
ꯅꯪꯗꯤ ꯃꯆꯥ ꯀꯦ ꯂꯥꯃꯤ ꯈ
ꯀꯔꯤ ꯃꯆꯥ ꯑꯔ ꯑꯩꯅ ꯍꯦꯟꯅ ꯆꯥꯎꯋꯦ ꯀꯔꯤꯔꯣ
ꯑꯣ ꯆꯥꯎꯂꯦ ꯆꯂꯣ
ꯈꯪꯗꯕꯤꯗ ꯃꯥꯅ ꯑꯗꯨꯝ ꯍꯩꯄꯥꯗꯤ ꯀꯣ
ꯍꯩꯄꯥ ꯖꯥꯗꯦꯀꯣ ꯑꯩ ꯌꯥꯝꯅ ꯐꯩꯀꯣ
ꯑꯩꯄꯥꯗꯤ ꯊꯥꯔꯗꯤꯗ ꯐꯖꯟꯅ ꯅꯪꯕꯨ
ꯁꯦꯁ ꯃꯩꯇꯩꯔꯣꯟ ꯉꯥꯡ ꯉꯥꯡꯕ ꯍꯩꯇꯕ ꯌꯥꯝ ꯉꯥꯡꯉꯦ ꯍꯟꯗꯛꯇꯤ ꯌꯥꯝꯅ ꯅꯩꯔꯦ
ꯉꯍꯥꯡꯕ ꯌꯥꯝ ꯍꯩꯈ꯭ꯔꯦꯀꯣ ꯑꯩ ꯅꯪꯒꯤ ꯅꯃꯥꯟ ꯁꯅꯕꯁꯨ ꯉꯥꯡꯕ ꯌꯥꯝ ꯍꯩꯒ꯭ꯔꯦ ꯍꯥꯏꯌꯦ ꯍꯟꯗꯛꯁꯦ
ꯑꯁ ꯄꯥꯛꯇ꯭ꯔꯦ ꯀꯣ
ꯍꯤꯔꯣꯅ ꯊꯥꯒꯠꯇꯕꯤ ꯀꯅꯥ ꯊꯥꯒꯠꯇꯣꯢꯅꯣ
ꯀꯔꯤꯒꯤꯔꯥꯀꯣ ꯅꯣꯏꯁꯦ ꯑꯩꯉꯣꯟꯗ ꯑꯗꯨꯃꯥꯢꯅ ꯍꯥꯏꯕꯁꯦ ꯒꯤꯟ ꯇꯥꯗꯦ ꯑꯩꯈꯣꯏꯗꯤ
ꯀꯅꯥ ꯀꯅꯥ ꯍꯥꯏꯕ꯭ꯔꯣ ꯏꯊꯟꯇꯅꯦ ꯍꯥꯏꯔ
ꯍꯣꯢ ꯑꯗꯨꯅꯦ ꯕꯨꯁꯨ ꯑꯗꯨꯝ ꯃꯔꯛ ꯃꯔꯛꯇ ꯍꯥꯏꯌꯦꯅ
ꯅꯕꯅꯤ ꯆꯟꯅꯩꯕ
ꯆꯠꯅꯗꯦ ꯇꯣꯡꯉꯥꯜꯂꯦ ꯄꯛꯁꯨ ꯄꯛꯇꯦ
ꯅꯕꯥꯅꯤ ꯀꯃꯥꯏ ꯈꯪꯅꯔꯕ꯭ꯔꯣ
ꯑꯩꯈꯣꯏ ꯆꯥꯛ ꯆꯥꯃꯤꯟꯅꯕ ꯃꯇꯝꯗ ꯑꯗꯨ ꯅꯨꯃꯤꯠꯇ ꯈꯪꯗꯦꯗ ꯑꯩꯗꯤ ꯃꯣꯏꯗꯤ ꯋꯥ ꯌꯥꯝ ꯄꯥꯛ ꯉꯥꯡꯗꯦ ꯉꯥꯡꯗꯦꯅ ꯑꯩꯈꯣꯏꯒꯨꯝꯅ
ꯢꯁ ꯑꯩꯗꯤ ꯉꯥꯡꯉꯤꯗꯥ
ꯑꯣ ꯑꯩꯒꯨꯅ
ꯁꯦꯁ
ꯅꯠꯇꯦ ꯑꯩꯅ ꯍꯥꯏꯕꯗꯤꯀꯣ ꯃꯥꯗꯤ ꯑꯩꯈꯣꯏꯒꯨꯝꯅ ꯋꯥ ꯄꯥꯛ ꯉꯥꯡꯗꯦꯕ
ꯆꯨꯝꯃꯦ ꯆꯨꯝꯃꯦ
ꯑꯗꯨꯒꯤ ꯑꯗꯨ ꯅꯨꯃꯤꯠꯁꯨ ꯐꯖꯅ ꯎꯗꯦ ꯑꯩꯈꯣꯏꯗꯤ
ꯑꯣ ꯃꯥꯅ ꯃꯥꯅ ꯀꯩꯅꯣ ꯇꯧꯔꯝꯅꯦ ꯃꯥꯅ ꯀꯣꯔꯗꯤꯡ ꯂꯣꯟꯂꯣꯟꯣꯟꯅ ꯇꯧ ꯑꯣꯏꯔꯕꯅꯤ ꯅꯪ ꯅꯪꯕꯨ ꯂꯥꯁꯇ ꯑꯃꯨꯛ ꯅꯤꯕ ꯑꯣꯏꯔꯝꯅꯦꯕ ꯑꯦ ꯑꯣꯏ ꯀꯤꯗꯣ ꯑꯣꯏ ꯀꯤꯗꯣ ꯃꯥ ꯇꯥꯔꯒꯦꯠ ꯂꯣꯛꯇꯧ ꯃꯥꯜꯂꯦꯕ
ꯀꯪ ꯂꯩꯗ ꯑꯩꯣꯏꯗꯤ
ꯅꯣꯡꯃꯗꯤ ꯍꯥꯏꯅꯈꯗꯕꯅꯦꯕ ꯃꯥꯗꯣ ꯍꯧꯖꯤꯛꯀꯤ ꯇꯥꯏꯃꯤꯡ ꯆꯥꯗ꯭ꯔꯤ ꯀꯥꯏꯅ
ꯐ ꯍꯥꯏꯅ ꯑꯗꯨꯃꯥꯏꯅ ꯇꯧꯔꯗꯤ ꯉꯥꯏꯔꯅꯤ ꯃꯇꯝꯗꯣ ꯑꯣꯏꯗꯤ
ꯅꯪꯁꯨ ꯌꯥꯕ꯭ꯔꯣ ꯑꯗꯨ ꯅꯨꯃꯤꯠꯇ ꯑꯩꯈꯣꯏ ꯉꯥꯅꯨ ꯂꯧꯕ ꯆꯠꯄꯗ ꯅꯪꯁꯨ ꯌꯥꯏꯀꯣ
ꯌꯥꯎꯋꯦ ꯍꯣꯏ ꯁꯤ ꯆꯐꯨꯗꯣ ꯆꯐꯨꯗꯣ ꯄꯥꯏꯔꯒ ꯑꯩꯈꯣꯏ ꯑꯅꯤꯅꯦ ꯅꯨꯄꯤꯗꯣ ꯄꯣꯟꯣꯟꯒ
ꯕꯅꯤꯀꯣ
ꯎꯝ ꯅꯪꯁꯨ ꯌꯥꯎꯏꯦꯅ
ꯑꯩꯒ ꯔꯥꯖꯨꯒ ꯅꯨꯄꯥ ꯑꯃꯗꯨ ꯅꯥꯔꯣꯒ ꯆꯝꯗꯥ ꯍꯥꯏꯔꯣ
ꯅꯠꯇꯦ ꯑꯁꯤ ꯑꯁꯤ ꯇꯔꯨ ꯁ꯭ꯋꯥꯏꯗ ꯂꯥꯛꯑ ꯂꯥꯏꯃꯅꯥꯏꯔ ꯅꯠꯇꯦ
ꯃꯤꯥꯏ ꯅꯣꯡꯉ ꯌꯥꯝꯃꯤꯗ
ꯈꯪꯗꯦ ꯈꯔ ꯆꯥꯎꯔꯒ ꯌꯥꯝ ꯋꯥꯡꯕ ꯅꯠꯇꯦ
ꯑꯦ ꯀꯩꯅꯣ ꯀꯩꯉꯄꯥꯎ ꯑꯦ ꯊꯦꯡꯉꯝꯄꯥꯎ
ꯃꯠꯇꯦ
ꯂꯩꯇ꯭ꯔꯩꯗ ꯑꯗꯨꯗꯤ
ꯁ ꯃꯥꯒꯤ ꯃꯤꯗ ꯀꯥꯎꯒꯦ ꯅꯍꯥꯟꯗꯣ ꯑꯩꯉꯣꯟꯗ ꯇꯦꯛꯁ ꯇꯧꯔꯛꯑꯦ ꯃꯥꯗꯣ ꯃꯥꯗꯣ ꯀꯥꯣ ꯐ ꯅꯝꯕꯔꯁꯨꯨꯂ ꯏꯇꯔꯦ ꯁꯤꯀꯦ ꯍꯣꯏ ꯅꯣꯏꯒꯤ ꯕꯦꯁꯅꯦ ꯍꯈꯣꯏ ꯆꯥꯃꯤꯟꯅꯕꯗꯣ
ꯃꯤ ꯅꯎꯅ
ꯇ ꯐꯨ ꯄꯑꯒ
ꯉꯥꯏꯍꯥꯛꯀꯣ ꯑꯩ ꯍꯌꯦꯡ ꯀꯩꯅ ꯑꯗꯨꯝ ꯂꯩꯔꯦ ꯁꯣꯝꯗ ꯂꯩꯕ ꯁ ꯍꯥꯏꯀ꯭ꯔꯣ ꯊꯦꯉꯝ ꯄꯥꯎ ꯑ ꯑꯥ ꯑꯥ ꯑꯥ ꯀꯩꯅꯣ ꯑꯣꯏꯔꯝꯅꯤ ꯇꯥꯡꯗꯏꯔꯣ
ꯑꯉꯅꯦꯦ ꯀꯥꯎ ꯐꯦꯃ ꯏꯅꯤ ꯀꯁ ꯃꯊꯄꯨꯗꯤ ꯈꯪꯉꯦ ꯅꯅꯦ ꯍꯣꯏ
ꯃꯤ ꯉꯧꯕ꯭ꯔꯥ
ꯥꯎꯋꯦ ꯍ
ꯍ ꯒꯣꯝꯇꯪꯔꯩ ꯑꯣꯏꯔꯝꯅꯤ ꯒꯝꯇꯪꯈꯩ
ꯎꯝ ꯎꯝ ꯌꯥꯝ ꯃꯥꯗ ꯌꯥꯝ ꯊꯨ ꯊꯨꯅ ꯇꯨꯡ ꯌꯥꯎꯔꯛꯄ꯭ꯔꯥ
ꯍꯥꯏꯕꯗꯤ
ꯃꯃꯤꯒ
ꯑꯣ ꯍꯣꯏ ꯊꯅ ꯊꯨꯅ ꯊꯨꯅ ꯌꯧꯋꯦꯍꯦ ꯃꯥꯗꯤ ꯑꯦꯛꯇꯤ ꯐ꯭ꯔꯣꯟꯅꯦ ꯃꯥꯗꯤ ꯑꯩꯈꯣꯏ ꯕꯦꯁ ꯑꯩꯈꯣꯏ ꯒ꯭ꯔꯨꯞꯇꯗꯤ ꯃꯥꯌꯥꯝꯗ꯭ꯔꯗꯤ ꯃꯄꯨꯡ ꯐꯥꯔꯒ ꯑꯗꯨ ꯃꯇꯝꯗꯣ ꯏꯁꯃꯨꯛꯀꯤ ꯍꯣꯏꯁꯨ ꯌꯥꯎꯋꯦꯀꯣ
ꯑ ꯃꯥꯕꯨꯁꯨ ꯄꯨꯟꯕꯗꯤ ꯑꯗꯨꯝ ꯅꯨꯡꯉꯥꯏꯌꯦꯕ
ꯑꯩꯁ ꯅꯨꯡꯉꯥꯏꯅꯦ ꯑꯩꯈꯣꯏ ꯆꯦꯜꯂꯤꯗꯔꯤꯅꯦ ꯁꯃꯨꯀꯤꯅꯦ
ꯍꯣꯏ ꯅꯍꯥꯟ ꯎ ꯀꯩꯁꯝꯂꯨ ꯂꯩꯇꯕ ꯃꯇꯝꯗ ꯈꯪꯅꯌꯦꯕ
ꯀꯅꯥ ꯀꯅꯥ ꯁꯤꯜꯂꯨꯔꯣ
ꯑꯩꯈꯣꯏꯒꯤ ꯁꯤꯅꯤꯌꯔ ꯑꯃ ꯑꯃꯒꯤ ꯃꯆꯦ ꯑꯣꯏꯔꯝꯅꯤ ꯀꯥꯖꯤꯟ
ꯑꯣ ꯑꯣ ꯑꯣ
ꯑꯗꯣ ꯆꯠꯄ ꯃꯇꯝꯗ ꯎꯝ ꯑꯩꯈꯣꯏꯗꯣ ꯂꯥꯛꯄ ꯀꯥꯟꯗ ꯒꯥꯔꯤ
ꯑꯅꯤ ꯇꯣꯡꯉꯒ ꯂꯥꯛꯄ ꯃꯥꯜꯂꯦ ꯑꯗꯨꯒꯣ ꯃꯥꯗꯣ ꯐ꯭ꯔꯤꯗ ꯂꯥꯛꯀꯅꯤ ꯍꯥꯏꯕꯗꯣ ꯑꯩꯈꯣꯏ ꯑꯅꯤ ꯑꯃꯨꯛ ꯇꯣꯡꯉꯒ ꯂꯥꯛꯑꯦꯕ ꯆꯨꯔꯤꯁꯦ ꯈꯪꯅꯕꯅꯤꯗ ꯑꯗꯨꯗ ꯏꯁꯄꯣꯔꯠꯁꯀ ꯑꯃꯨꯛ ꯊꯦꯡꯅꯌꯦ
ꯑꯗꯨꯒ
ꯅꯨꯡꯉꯥꯏꯌꯦꯅ ꯃꯥꯕꯨꯁꯨ ꯑꯗꯨꯝ
ꯑꯣ ꯅꯣꯏ ꯕꯦꯁꯁꯦ ꯅꯨꯄꯥ ꯌꯥꯝꯗꯦꯀꯣ ꯅꯨꯄꯥꯒꯣ ꯅꯨꯄꯤꯗꯤ ꯌꯥꯝꯃꯦꯀꯣ
ꯎꯝ ꯅꯨꯄꯥ ꯌꯥꯝꯃꯦ ꯌꯥꯝꯃꯦ ꯑꯗꯨ ꯑꯣꯏꯔꯁꯨ ꯑꯗꯨ ꯃꯣꯏꯅ ꯏꯟꯇꯔꯦꯁ ꯂꯩꯥꯏꯗꯕ ꯃꯥꯜꯂꯦ
ꯎꯝ ꯑꯩꯈꯣꯏ ꯕꯦꯁꯅ ꯅꯨꯄꯥꯁꯤꯡ ꯑꯌꯥꯝꯕ ꯅꯨꯄꯤꯅꯗ
ꯎꯝ ꯅꯨꯄꯤꯁꯨ ꯑꯩꯈꯣꯏ ꯈꯛꯇꯅꯤꯗ
ꯑꯣ ꯖꯨꯅꯤꯌꯔꯁꯤꯡꯗꯗꯤ ꯅꯨꯡꯉꯥꯏꯕ ꯑꯃꯒꯀꯣ
ꯎꯝ
ꯑꯗꯨ ꯁ ꯏꯁꯝꯂ ꯃꯊ ꯅꯗꯤ ꯆꯥꯛ ꯆꯅꯥ ꯑꯕꯒꯗ ꯁꯤ ꯆꯥꯔꯣꯏ ꯍꯥꯏꯕꯅꯤ ꯆꯜꯂꯦ
ꯌꯥꯏ
ꯑꯣ
ꯌꯥꯝ ꯄꯨꯜꯂꯒ ꯀꯥꯟꯅꯗꯦ
ꯃꯇꯃ ꯈꯊꯪ ꯌꯦꯗꯥ
ꯕꯨꯗꯤ ꯃꯥ
ꯈꯪꯗꯩ ꯑꯩꯈꯣꯏ ꯑꯃꯨꯛꯀ ꯂꯥꯛꯁꯤꯔ ꯈꯜꯂꯤꯕꯅꯤ
ꯀꯟꯗ ꯆꯍꯤꯔ
ꯅꯦꯛꯁ ꯏꯌꯥꯔ ꯑꯗꯨꯝ ꯃꯥꯜꯂꯦ ꯋꯥꯟ ꯂꯥꯁ ꯗꯥꯟꯁ ꯍꯥꯏꯅꯀꯣ ꯁꯁ ꯑꯣ
ꯂꯥꯛꯁꯤꯔꯣ ꯅꯁꯦ ꯇꯟꯕ꯭ꯔꯣ
ꯅꯥꯏꯩꯅ ꯆꯥꯛ ꯁꯅ ꯅꯨꯡꯁꯤꯔꯦ ꯇꯥꯈꯣꯏꯗꯤ
ꯑꯁ ꯂꯅꯥꯥꯛꯀꯅꯣ ꯂꯥꯛꯅꯣ ꯋꯥꯆꯂꯦ
ꯎꯝ ꯊꯪꯒꯦ ꯐꯣꯏꯗꯤꯦ
ꯎꯝ ꯐꯗꯦꯕ ꯅꯨꯡꯉꯥꯏꯇꯗꯕ ꯅꯨꯄꯤꯁꯤꯡ ꯌꯥꯎꯔꯗꯤ ꯅꯨꯡꯉꯥꯏꯇꯕ
ꯎꯝ ꯑꯗꯨ ꯑꯗꯨꯅꯦ ꯆꯨꯝꯃꯦ
ꯐꯝꯂꯣꯏꯗꯕ ꯌꯥꯝꯅ ꯋꯥꯏꯈꯤꯦꯅꯦꯦ
ꯋꯥꯏꯆꯤꯂꯦ ꯋꯥꯏꯆꯂꯦ ꯀꯣꯏꯁꯨ ꯊꯥꯡꯒꯦ
ꯑꯗ꯭ꯔꯦ
ꯂꯥꯛꯆ ꯂꯥꯛꯅꯤꯡꯗꯦ ꯅꯣꯏ ꯀꯂꯦꯖꯄ ꯅꯨꯡꯁꯤꯔꯦ
ꯑ